ꯇꯖꯩ ꯃꯔꯔ ꯑꯩꯅ ꯉꯥꯡꯉꯤꯁꯤ ꯃꯔꯨꯞꯄꯤꯤ ꯐꯖꯅ ꯁꯦꯡꯅ ꯇꯥꯕ ꯉꯝꯕꯤꯕ꯭ꯔꯥ
ꯇꯥꯏ ꯇꯥꯏ ꯇꯥꯏ ꯃꯔꯨꯞꯅ ꯉꯥꯡꯕꯗꯨ ꯌꯥꯝ ꯐꯖꯅ ꯇꯥꯏ ꯑꯩꯅ ꯉꯥꯡꯕꯁꯤꯗꯤ ꯁꯦꯡꯅ ꯇꯥꯕꯤꯕ꯭ꯔꯥ꯫
ꯇꯥꯔꯤ ꯃꯔꯨꯞ ꯃꯔꯨꯞꯅ ꯉꯥꯡꯔꯤꯕꯗꯨꯁꯨ ꯃꯌꯦꯛ ꯁꯦꯡꯅ ꯇꯥꯕ ꯐꯪꯖꯩ ꯑ ꯃꯔꯨꯞꯅ ꯏꯈꯪ ꯈꯪꯍꯨꯗꯅ ꯐꯣꯟ ꯇꯧꯕꯤꯔꯛꯄ ꯀꯔꯤ ꯍꯥꯏꯕꯤꯅꯤꯡꯕ ꯂꯩꯕ꯫
ꯁꯨꯝ ꯀꯨꯏꯅ ꯋꯥꯔꯤ ꯋꯥꯇꯥꯏ ꯇꯧꯔꯨꯗꯕ ꯊꯦꯡꯕ ꯊꯦꯡꯅꯈꯤꯗꯕ ꯀꯨꯏꯔꯦ ꯑꯋꯥ ꯅꯨꯡꯉꯥꯏ ꯁꯨꯝ ꯄꯥꯎꯗꯝ ꯑꯣꯏꯅ ꯃꯔꯨꯞꯁꯨ ꯀꯔꯤ-ꯀꯔꯤ ꯍꯣꯠꯅꯔꯤꯒꯦ ꯍꯧꯖꯤꯛꯄꫭ꯫
ꯃꯔꯨꯞ ꯑꯩ ꯍꯧꯖꯤꯛꯁꯤ ꯀꯔꯤ ꯀꯩꯁꯨ ꯊꯣꯏꯗꯣꯛꯄ ꯍꯣꯠꯅꯖꯗꯦ ꯁꯨꯝ ꯑꯐꯪ ꯑꯐꯪꯕ ꯃꯇꯝ ꯃꯇꯝꯒꯤ ꯂꯥꯛꯄ ꯍꯥꯏꯖꯕ ꯇꯥꯔꯦ ꯍꯛꯆꯥꯡ ꯁꯥꯖꯦꯜ ꯈꯔ ꯇꯧꯕ ꯑꯗꯒꯤ ꯊꯕꯛ ꯏꯪꯈꯥꯡ ꯑꯃ ꯃꯇꯝ ꯃꯇꯝꯒ ꯆꯥꯟꯅꯕ ꯁꯨꯝ ꯌꯦꯡꯁꯤꯟꯖꯔꯤ ꯃꯔꯨꯞꯇꯤ ꯍꯧꯖꯤꯛꯀꯥꯟꯁꯦ ꯀꯔꯤ ꯀꯔꯤ ꯍꯣꯠꯅꯕꯤꯔꯤꯕꯒꯦ꯫
ꯃꯔꯨꯞ ꯑꯩꯁꯤ ꯌꯥꯝꯅ ꯄꯪꯆꯥꯎ ꯗꯤ ꯆꯥꯎꯗꯕꯥ ꯑꯗꯨ ꯀꯔꯤꯒꯤ ꯑꯗꯨꯝ ꯆꯥꯡꯆꯤꯠ ꯑꯃꯗꯥ ꯑꯗꯨꯝ ꯃꯁꯦ ꯐꯥꯝ ꯑꯣꯏꯅ ꯎꯕꯅꯤ ꯍꯥꯏꯕ ꯗꯤ ꯌꯥꯏ ꯑꯩꯁꯦ ꯉꯥ ꯈꯔ ꯂꯣꯏꯖꯩ ꯉꯥ ꯂꯣꯏꯕꯒꯤ ꯃꯇꯥꯡꯗ ꯃꯔꯨꯞꯀꯁꯨ ꯁꯨꯝ ꯃꯔꯨꯞꯇꯨ ꯍꯥꯟꯅ ꯁꯤꯒꯨꯝꯕ ꯉꯥ ꯂꯣꯏꯕꯥ ꯒꯤ ꯃꯇꯥꯡꯗ ꯈꯔ ꯈꯪꯉꯦꯗꯅ ꯅꯤꯡꯁꯤꯡꯉꯛꯇꯅ ꯑꯩꯁꯦ ꯁꯤ ꯃꯔꯨꯞꯀꯁꯨ ꯄꯥꯎ ꯐꯥꯎꯅꯅꯤꯡꯗꯅ ꯇꯧꯔꯛꯄꯅꯤ ꯑꯗꯣ ꯃꯔꯨꯞ ꯑꯩꯅ ꯉꯁꯤ ꯍꯪꯖꯔꯛꯇꯣꯏꯁꯤ ꯃꯔꯨꯞꯇ ꯌꯥꯝꯅ ꯂꯨꯕꯃꯛꯇꯤ ꯅꯠꯇꯦ ꯑꯗꯨꯁꯨ ꯑꯩꯁ ꯑꯗꯨꯕꯨ ꯑꯩꯗꯤ ꯃꯁꯤꯒꯤ ꯂꯝꯕꯤꯁꯤꯗ ꯑꯍꯥꯟꯕ ꯑꯣꯏꯕꯅ ꯃꯔꯨꯞꯅ ꯍꯥꯟꯅ ꯈꯔ ꯈꯪꯑꯕꯅꯤꯅ ꯃꯔꯨꯞ ꯍꯣꯏꯅ ꯉꯥꯒ ꯁꯨꯝ ꯂꯣꯏꯔꯝꯕꯗꯨ ꯃꯇꯝ ꯈꯔ ꯃꯗꯨꯗ ꯑꯩꯈꯣꯏꯒꯤ ꯁꯖꯤꯛꯀ ꯆꯦꯡꯀꯨꯞꯀ ꯍꯥꯏꯔꯤꯕꯁꯤꯡ ꯑꯗꯨꯒꯤ ꯑꯇꯣꯞ ꯑꯇꯣꯞꯄ ꯀꯔꯤꯒꯗꯤ ꯁꯨꯝ ꯄꯤꯖꯕ ꯌꯥꯎꯒꯦ ꯀꯔꯝ ꯀꯔꯝꯕ ꯃꯇꯝꯗꯒ ꯄꯤꯖꯩ꯫
ꯌꯥꯅꯤ ꯃꯔꯨꯞ ꯑꯈꯪꯕ ꯈꯔꯁꯨ ꯍꯥꯏꯖꯔꯛꯀꯦ ꯊꯣꯏꯗꯣꯛ ꯍꯦꯟꯗꯣꯛꯅ ꯈꯪꯕꯗꯤ ꯅꯠꯆꯗꯦ ꯑꯗꯨꯕꯨ ꯑꯩꯅ ꯊꯦꯡꯅꯔꯛꯄ ꯈꯪꯉꯛꯄ ꯇꯥꯖꯔꯛꯄ ꯈꯔꯗꯤ ꯃꯔꯨꯞꯇ ꯐꯣꯡꯗꯣꯛꯆꯒꯦ ꯃꯔꯨꯞꯀꯤꯁꯨ ꯀꯥꯟꯅꯕ꯭ꯔꯥ ꯍꯥꯏꯕꯗꯨ ꯌꯦꯡꯕꯤꯌꯨ꯫ ꯉꯥ ꯊꯥꯗꯕ ꯍꯥꯏꯕꯁꯤ ꯃꯔꯨꯞ ꯌꯥꯝꯅ ꯖꯣꯇꯣꯟ ꯆꯪꯕ ꯃꯈꯜ ꯑꯃꯅꯤ ꯍꯥꯏꯕꯗꯤ ꯉꯥꯒꯤꯁꯤ ꯃꯇꯥꯡ ꯆꯥꯅ ꯏꯁꯤꯡ ꯁꯤꯟꯗꯕꯁꯨ ꯌꯥꯔꯛꯇꯦꯗꯣ ꯃꯔꯨꯞ ꯉꯥ ꯊꯥꯗꯔꯤꯕꯅꯤ ꯍꯥꯏꯗꯨꯅ ꯊꯥꯗꯔꯒ ꯆꯥꯎꯔ ꯔꯒ ꯐꯥꯔꯒ ꯌꯣꯟꯕ ꯑꯗꯨꯃꯛꯇꯤ ꯅꯠꯇꯕꯅꯤꯅ ꯃꯥ ꯑꯁꯤ ꯄꯨꯈ꯭ꯔꯤ ꯑꯅꯤ ꯌꯥꯝꯗ꯭ꯔꯕꯗ ꯄꯨꯈ꯭ꯔꯤ ꯑꯅꯤꯗꯤ ꯆꯪꯗꯕ ꯌꯥꯗ꯭ꯔꯦ ꯏꯁꯤꯡ ꯁꯤꯠꯇꯣꯛ ꯁꯤꯟꯇ ꯍꯥꯏꯕ ꯑꯃꯁꯨ ꯂꯩꯔꯦ ꯑꯗꯨꯒ ꯃꯆꯤꯟꯖꯥꯛ ꯊꯥꯗꯕ ꯒꯤ ꯃꯔꯛ ꯃꯇꯥꯡꯁꯤꯅ ꯃꯔꯨꯞ ꯍꯧꯖꯤꯛꯇꯤ ꯃꯔꯨꯞ ꯌꯥꯝꯅ ꯀꯣꯝꯃꯦ ꯍꯥꯏꯕ ꯇꯥꯔꯦ ꯃꯆꯤꯟꯖꯥꯛꯀꯤ ꯃꯇꯥꯡꯁꯦ ꯍꯥꯏꯗꯤ ꯑꯗꯨꯝ ꯗꯨꯀꯥꯟꯗ ꯀꯩꯗ ꯑꯗꯨꯝ ꯐꯪꯉꯦ ꯃꯈꯣꯏꯅ ꯑꯗꯨꯝ ꯈꯪꯅ ꯃꯔꯨꯞꯅ ꯊꯥꯗꯔꯤꯕ ꯉꯥꯗꯣ ꯁꯤꯅꯤ ꯑꯗꯨꯒ ꯆꯥꯎꯕꯒꯤ ꯆꯥꯡꯅ ꯁꯤꯅꯤ ꯑꯗꯒꯤ ꯄꯤꯛꯂꯤꯕ ꯑꯣꯏꯔꯒꯅ ꯀꯔꯤ ꯄꯤꯖꯒꯅꯤ ꯑꯗꯨꯒ ꯆꯥꯎꯔꯕ ꯑꯣꯏꯔꯒꯅ ꯀꯔꯤ ꯄꯤꯖꯒꯅꯤ ꯃꯔꯨꯞꯅ ꯊꯥꯗꯔꯤꯕ ꯉꯥ ꯃꯈꯜ ꯑꯗꯨ ꯀꯔꯝꯕꯅꯣ ꯈꯟꯇꯣꯛꯑ ꯃꯇꯨꯡꯗ ꯃꯣꯏꯅ ꯑꯗꯨꯝ ꯄꯤꯕꯤꯔꯛꯑꯅꯤ ꯍꯥꯏꯖꯕ ꯇꯥꯔꯦ ꯑꯗꯨꯗꯨꯒ ꯈ꯭ꯋꯥꯏꯗꯒꯤ ꯐꯕꯗꯤ ꯃꯔꯨꯞ ꯑꯩꯈꯣꯏꯅ ꯉꯥ ꯂꯣꯏꯕꯤ ꯃꯇꯝꯗ ꯑꫭꯛ ꯑꯣꯛ ꯂꯣꯏꯕꯤꯕ ꯀꯩꯁꯨ ꯀꯥꯏꯗꯦ ꯉꯥꯅꯨ ꯂꯣꯏꯕꯤꯕ ꯀꯩꯁꯨ ꯀꯥꯏꯗꯦ ꯃꯊꯛꯇ ꯃꯈꯣꯏꯒꯤ ꯃꯊꯤ ꯃꯌꯨꯡꯁꯤꯡꯗꯣ ꯑꯗꯨꯝ ꯇꯥꯍꯟꯕꯤꯕ ꯍꯥꯏꯕ ꯇꯥꯔꯦ ꯄꯨꯈꯤ--ꯗꯨꯗ ꯑꯗꯨꯒꯤ ꯃꯣꯏꯒꯤ ꯃꯊꯤ ꯃꯌꯨꯡꯁꯤꯡ ꯇꯥꯍꯟꯕꯤꯕꯗꯨꯁꯨ ꯑꯗꯨꯝ ꯁꯤꯖꯤꯟꯅꯕ ꯀꯩꯁꯨ ꯀꯥꯏꯗꯦ ꯑꯗꯨ ꯉꯥꯗꯁꯨ ꯁꯨ ꯌꯥꯝꯅ ꯀꯥꯟꯅꯩ ꯁꯤ ꯊꯝꯖꯒꯦ ꯃꯔꯨꯞ꯫
ꯌꯥꯝ ꯅꯨꯡꯉꯥꯏꯖꯩ ꯃꯔꯅ ꯊꯝꯕꯤꯔꯤꯕ ꯑꯩꯈꯣꯏꯒꯤ ꯋꯥꯔꯤꯁꯤꯡ ꯑꯁꯤ ꯑꯗꯨꯛꯀꯤ ꯃꯠ ꯇꯤꯛ ꯀꯥꯟꯅꯔꯕ ꯉꯥꯛ ꯇꯅꯤ ꯆꯥꯎꯈꯠꯂꯛꯄꯥ ꯃꯁꯤ ꯃꯁꯤꯒ ꯏꯔꯣꯏꯅꯅ ꯆꯠꯄꯁꯤ ꯑꯩꯈꯣꯏ ꯃꯤꯑꯣꯏꯕꯒꯤ ꯇꯉꯥꯏ ꯐꯗ꯭ꯔꯕ ꯏꯊꯧꯗꯥꯡꯅꯤ ꯑꯗꯨꯕꯨ ꯃꯔꯨꯞ ꯑꯩ ꯒꯤ ꯋꯥꯈꯜꯗ ꯗꯤ ꯇꯁꯦꯡꯅ ꯑꯩꯅ ꯇꯧꯖꯔꯤꯕꯁꯤ ꯑꯈꯣꯏ ꯈꯨꯠꯁꯦꯝꯒꯤ ꯄꯣꯠꯁꯛꯇꯤ ꯀꯌꯥ ꯄꯤꯖꯅꯤꯡꯗꯦ ꯃꯔꯨꯞꯅ ꯊꯝꯕꯤꯔꯤꯕꯗꯨ ꯃꯗꯨ ꯐꯠꯇꯦ ꯍꯥꯏꯕꯤꯃꯛꯇꯤ ꯆꯠꯆꯗꯦ ꯑꯗꯨꯕꯨ ꯍꯣꯏ ꯃꯗꯨꯒꯤ ꯁꯥꯕ ꯃꯇꯝꯗ ꯉꯥ ꯑꯃꯅ ꯆꯥꯕ ꯃꯇꯝꯗ ꯃꯆꯤ ꯑꯣꯏꯒ ꯀꯤ ꯌꯥꯝꯅ ꯊꯨꯅ ꯆꯥꯎꯒꯗꯕ ꯃꯁꯥ ꯐꯒꯗꯕ ꯃꯍꯥꯛꯀꯤ ꯃꯔꯨꯏꯕ ꯃꯆꯥꯛ ꯂꯣꯏꯅ ꯌꯥꯎꯔꯝꯕ ꯑꯗꯨ ꯌꯥꯎꯕ ꯆꯤꯟꯖꯥꯛ ꯑꯣꯏꯔꯝꯒꯅꯤ ꯈꯟꯖꯩ ꯑꯗꯨꯒ ꯃꯁꯤꯒꯤ ꯅꯥꯀꯟꯗ ꯃꯔꯨꯞ ꯑꯩꯅ ꯍꯥꯏꯖꯅꯤꯡꯉꯤꯁꯤꯀꯣ ꯑꯩꯁꯨ ꯆꯍꯤ ꯑꯃꯅꯤꯗꯤ ꯐꯥꯖꯔꯛꯑꯦ ꯑꯗꯨꯗ ꯑꯍꯥꯟꯕ ꯃꯇꯝꯗꯗꯤ ꯑꯩꯁꯤ ꯀꯌꯥ ꯉꯥꯁꯤ ꯄꯣꯠꯊꯣꯛ ꯐꯈꯤꯗꯦ ꯍꯥꯏꯇꯥꯔꯦ ꯁꯦꯟꯗꯣꯡ ꯑꯦꯔꯤꯌꯥ ꯂꯩꯈꯤꯗꯦ ꯇꯧꯔꯤꯒꯨꯝꯁꯨꯡ ꯑꯩ ꯑ ꯍꯥꯏꯔꯤꯕ ꯉꯥꯁꯤꯡꯗꯨ ꯃꯤꯅꯗꯤ ꯌꯥꯝ ꯄꯥꯝꯅꯕ ꯑꯣꯏꯈꯤꯕ ꯍꯥꯏꯕꯗꯤ ꯈꯨꯠꯁꯦꯝꯒꯤ ꯑꯃꯠꯇ ꯌꯥꯎꯗꯅ ꯑꯩꯈꯣꯏꯒꯤ ꯑꯩꯒꯤ ꯄꯥꯠ ꯃꯌꯥꯗ ꯊꯥꯕ ꯇꯁꯦꯡꯅ ꯑꯩ ꯅꯥꯄꯤ ꯃꯔꯨꯞꯁꯤ ꯍꯨꯟꯕꯒꯨꯝꯕꯅꯤ ꯍꯥꯏꯕ ꯌꯥꯏ ꯑꯩ ꯇꯁꯦꯡꯅ ꯅꯥꯄꯤꯁꯤ ꯌꯣꯛꯄꯅꯤ ꯃꯔꯨꯞ ꯅꯥꯄꯤ ꯑꯁꯤꯗ ꯑꯩꯅ ꯑꯩꯈꯣꯏ ꯈꯨꯠꯁꯦꯝꯒꯤ ꯅꯠꯇꯕ ꯃꯍꯧꯁꯥꯒꯤ ꯍꯥꯔ ꯀꯌꯥ ꯑꯃ ꯆꯥꯏꯔꯒ ꯍꯥꯏꯔꯤꯕ ꯁꯖꯤꯛꯁꯤꯡ ꯑꯁꯤ ꯐꯖꯅ ꯌꯣꯛꯂꯕ ꯃꯇꯨꯡꯗ ꯑꯩꯅ ꯇꯧꯖꯔꯤꯕꯁꯤ ꯑꯩꯈꯣꯏꯒꯤ ꯂꯩꯀꯥꯏꯒꯤ ꯊꯕꯛ ꯌꯥꯝꯅ ꯀꯟꯅ ꯏꯌꯥꯝꯕ ꯑꯃ ꯃꯍꯥꯛꯁꯤ ꯑꯩꯅ ꯅꯦꯛ ꯆꯔꯒ ꯑꯩꯒ ꯂꯣꯏꯅꯅ ꯃꯥꯒꯤ ꯃꯇꯤꯛ ꯆꯥ ꯑꯋꯥ ꯃꯟ ꯄꯤꯔꯒ ꯁꯖꯤꯛ ꯐꯥꯃꯤꯟꯅꯕ ꯀꯛꯃꯤꯟꯅꯕ ꯆꯦꯡꯀꯨꯞꯀ ꯇꯣꯠꯂꯒ ꯁꯨꯃꯥꯏꯅ ꯌꯥꯝ ꯑ ꯌꯦꯟꯕ ꯁꯨꯝ ꯇꯧꯋꯤ ꯑꯗꯨꯒ ꯃꯔꯨꯞ ꯃꯨ ꯊꯝꯕꯤꯈꯤꯕ ꯑꯣꯛ ꯂꯣꯏꯕꯒꯤꯗꯨꯁꯨ ꯌꯥꯝꯅ ꯀꯥꯟꯅꯒꯗꯕ ꯃꯥꯜꯂꯤ ꯑꯩ ꯁꯨꯝ ꯇꯪꯗꯤ ꯍꯣꯠꯅꯒꯦ ꯈꯜꯂꯤ ꯍꯟꯇꯛꯁꯦ ꯁꯦꯟ ꯅꯨꯡ ꯈꯔ ꯂꯥꯛꯀꯗꯕꯁꯨ ꯂꯩ ꯃꯗꯨꯗ ꯑꯩꯅ ꯑꫭꯛ ꯃꯆꯥꯁꯤꯡ ꯈꯔ ꯂꯩꯒꯦ ꯈꯟꯖꯩ ꯑꯗꯨꯒ ꯃꯔꯝ ꯊꯝꯕꯤꯈꯤꯕ ꯃꯇꯧꯗꯨꯣ ꯑꯩꯝꯇꯪꯗꯤ ꯍꯣꯠꯅꯖꯒꯦ ꯃꯔꯨꯞ ꯌꯥꯝꯌꯥꯝ ꯅꯨꯡꯉꯥꯏꯕ ꯀꯩꯅꯣꯅꯤ ꯑꯗꯣ ꯐꯔꯦ ꯃꯔꯨꯞ ꯁꯤꯒꯤꯅ ꯃꯇꯥꯡ ꯑꯣꯏꯈ꯭ꯔꯦ ꯃꯔꯨꯞꯇꯤ ꯌꯨꯝꯗ ꯀꯔꯤ ꯀꯔꯤ ꯁꯨꯝ ꯆꯥꯅ ꯊꯛꯅꯕ ꯌꯦꯟ ꯅꯨꯡ ꯉꯥ ꯉꯥꯅꯨꯒꯨꯝꯕ ꯂꯣꯏꯕ꯭ꯔꯥ ꯅꯠꯇ꯭ꯔꯒ ꯀꯔꯤ ꯀꯔꯤ ꯇꯧꯏ꯫ ꯑꯗꯨꯒꯤ ꯃꯇꯥꯡꯗ ꯑꯃꯣ ꯍꯥꯏꯐꯦꯠ ꯊꯝꯕꯤꯌꯨ
ꯆꯨꯝꯕꯅꯤ ꯃꯔꯨꯞ ꯃꯔꯨꯞ ꯍꯧꯖꯤꯛꯀꯥꯟꯁꯦ ꯑꯩꯁꯦ ꯑꯗꯨꯒꯨꯝꯕꯗꯤ ꯇꯧꯗ꯭ꯔꯦ ꯑꯗꯨꯕꯨ ꯅꯣꯡꯃꯗ ꯍꯛꯆꯥꯡ ꯐꯕꯒꯤ ꯂꯣꯝꯗ ꯌꯦꯡꯉꯒ ꯃꯩꯇꯩ ꯌꯦꯟ ꯑꯃ ꯑꯅꯤꯗꯤ ꯂꯣꯏꯖꯔꯤ ꯃꯔꯨꯝ ꯆꯥꯅꯕ ꯍꯥꯏꯗꯨꯅ ꯑꯇꯩꯗꯤ ꯊꯣꯏꯗꯣꯛꯄ ꯀꯩꯁꯨ ꯍꯣꯠꯅꯖꯗ꯭ꯔꯦ ꯑꯗꯨꯒ ꯑꯩꯅ ꯈꯪꯖꯅꯤꯡꯕꯗꯤ ꯃꯔꯨꯞꯀꯤ ꯍꯧꯖꯤꯛ ꯉꯥ ꯊꯥꯗꯕꯤꯔꯤꯕ ꯄꯨꯈ꯭ꯔꯤꯗꯨꯒꯤ ꯅꯥꯀꯟꯗ ꯀꯔꯤ ꯀꯔꯤ ꯃꯅꯥ ꯃꯁꯤꯡꯒꯔꯤ ꯊꯥꯕꯤꯗꯕ꯭ꯔꯥ ꯊꯥꯕꯤꯕ ꯇꯥꯔꯒꯗꯤ ꯀꯔꯤ ꯀꯔꯤ ꯀꯥꯅ ꯀꯥꯟꯅꯕ ꯃꯅꯥ ꯃꯁꯤꯡ ꯌꯥꯎꯕꯒꯦ ꯍꯥꯏꯕꯗꯨꯁꯨ ꯊꯝꯕꯤꯌꯨ
ꯃꯔꯨꯞ ꯀꯩꯅꯣꯅꯤ ꯄꯨꯈ꯭ꯔꯤꯒꯤ ꯅꯥꯀꯜꯁꯤꯡꯗ ꯑꯩꯅ ꯊꯥꯖꯔꯤꯕꯁꯤ ꯁꯝꯂꯞꯄ ꯑꯣꯏꯅ ꯑꯩꯅ ꯄꯟꯖꯔꯕꯗ ꯃꯇꯝ ꯃꯇꯝꯒ ꯆꯥꯅꯕꯗꯤ ꯊꯥꯏ ꯍꯧꯖꯤꯛꯁꯤ ꯅꯣꯡꯖꯨꯠ ꯊꯥꯁꯨ ꯑꯣꯏꯕꯅꯤꯅ ꯑꯩꯅ ꯌꯥꯝ ꯊꯨꯅ ꯀꯩꯅꯣ ꯇꯧꯒꯗꯕꯁꯤ ꯁꯧꯒ꯭ꯔꯤꯗꯤ ꯑꯗꯨꯛꯀꯤ ꯃꯇꯤꯛ ꯊꯥꯔꯦ ꯁꯧꯒ꯭ꯔꯤꯁꯤꯡ ꯑꯁꯤ ꯑꯩꯅ ꯃꯄꯨꯟ ꯁꯥꯔ ꯁꯥꯔꯒ ꯀꯩꯊꯦꯜꯗ ꯊꯥꯕꯅꯤ ꯃꯃꯥꯡꯁꯨ ꯁꯧꯒ꯭ꯔꯤꯁꯤꯗꯒꯤ ꯁꯧꯒ꯭ꯔꯤ ꯃꯌꯥꯝꯁꯤ ꯄꯨꯜꯂꯒ ꯊꯥ ꯑꯅꯤꯃꯨꯛꯇ ꯃꯔꯨꯞ ꯑꯩꯅ ꯇꯥꯟꯖꯈꯤꯕꯁꯤ ꯂꯨꯄꯥ ꯂꯥꯈꯃꯨꯛꯀꯤ ꯆꯥꯡ ꯇꯥꯟꯖꯩ ꯇꯁꯦꯡꯅ ꯃꯤꯅ ꯇꯥꯕꯗꯗꯤ ꯃ ꯑꯉꯛꯄ ꯑꯝꯇ ꯑꯣꯏꯒꯅꯤ ꯍꯥꯏꯕꯗꯤ ꯑꯗꯨꯕꯨ ꯑꯩꯅ ꯊꯥꯖꯔꯤꯕ ꯁꯧꯒ꯭ꯔꯤꯁꯤ ꯑꯗꯨꯛꯀꯤ ꯃꯇꯤꯛ ꯐꯕꯅ ꯃꯔꯝ ꯑꯣꯏꯔꯒ ꯃꯄꯜ ꯃꯆꯥ ꯃꯆꯥ ꯃꯆꯥꯁꯤ ꯏꯃꯨꯡꯒꯤ ꯃꯤꯑꯣꯏꯁꯤꯡ ꯂꯩꯀꯥꯏꯒꯤ ꯏꯆꯦ ꯏꯆꯜꯁꯤꯡ ꯅꯦꯛꯆꯔꯒ ꯋꯥꯔꯤ ꯋꯥꯇꯥꯏ ꯁ ꯊꯥꯋꯩ ꯀꯩꯕꯣꯏ ꯃꯄꯨꯟ ꯄꯨꯜꯍꯜꯂꯒ ꯂꯂꯣꯟꯕꯤꯁꯤꯡꯗ ꯕꯣꯔꯥ ꯕꯣꯔꯥ ꯊꯥꯖꯕꯅꯤ ꯑꯗꯨꯒ ꯃꯊꯪꯗ ꯍꯧꯖꯤꯛ ꯑꯩꯅ ꯌꯥꯝ ꯊꯥꯔꯤꯕꯁꯤ ꯆꯨꯖꯥꯛꯁꯤ ꯑꯗꯨꯛꯀꯤ ꯃꯇꯤꯛ ꯊꯥꯏ ꯆꯨꯖꯥꯛꯁꯤ ꯃꯔꯨꯞ ꯑꯩꯅ ꯉꯥꯁꯤꯡꯁꯤ ꯆꯨꯖꯥꯛ ꯆꯥꯕ꯭ꯔꯥ ꯑꯗꯨꯅ ꯌꯦꯡꯕꯗ ꯉꯥ ꯑꯆꯧꯕꯁꯤꯡꯗꯤ ꯆꯨꯖꯥꯛꯁꯤ ꯑꯗꯨꯝ ꯆꯥꯏ ꯑꯗꯨꯒ ꯑꯩꯈꯣꯏꯒꯤ ꯏꯃꯨꯡꯁꯨ ꯆꯨꯖꯥꯛ ꯌꯥꯝ ꯄꯥꯝꯃꯤ ꯑꯩꯁꯤꯁꯨ ꯌꯥꯝ ꯆꯨꯖꯥꯛ ꯆꯨꯖꯥꯛꯇ ꯌꯥꯝ ꯉꯥꯎꯖꯕ ꯃꯤꯑꯣꯏꯅꯤ ꯆꯨꯖꯥꯛꯁꯤ ꯌꯥꯝ ꯀꯟꯅ ꯊꯥꯕꯗꯤ ꯅꯠꯇ꯭ꯔꯦ ꯑꯩꯈꯣꯏꯅ ꯆꯥꯖꯕ ꯊꯥꯖꯕꯅꯤ ꯑꯗꯨꯒ ꯃꯊꯪꯗ ꯑꯩꯈꯣꯏꯅ ꯊꯥꯔꯤꯁꯤꯅ ꯍꯋꯥꯏ ꯑꯁꯥꯡꯕꯤꯁꯤ ꯈꯔ ꯑꯗꯨꯝ ꯆꯩ ꯌꯨꯡꯁꯤꯜꯂꯒ ꯑꯗꯨꯝ ꯑꯩꯈꯣꯏꯅ ꯆꯥꯅꯕ ꯊꯥꯖꯔꯦ ꯑꯗꯨꯒꯤ ꯃꯇꯨꯡꯗ ꯃꯔꯨ ꯅꯄꯥꯛꯄꯤ ꯅꯥꯀꯨꯞꯄꯤꯁꯤ ꯐꯩꯗꯣꯝ ꯃꯆꯥ ꯑꯃꯃꯝ ꯁꯨꯃꯥꯏꯅ ꯇꯧꯖꯩ ꯑꯗꯨꯒ ꯃꯔꯨꯞ ꯑꯩꯅ ꯈꯔ ꯂꯥꯞꯅ ꯇꯩꯕ ꯑꯩꯒꯤ ꯏꯪꯈꯣꯜ ꯉꯥꯒꯤ ꯏꯪꯈꯣꯜꯗꯨꯗꯗꯤ ꯁꯨꯃꯥꯏꯅ ꯀꯟꯅ ꯃꯅꯥ ꯃꯁꯤꯡꯒꯤ ꯊꯥꯗ꯭ꯔꯦ ꯃꯔꯝꯗꯤ ꯃꯐꯝꯗꯨ ꯀꯟꯅ ꯑꯩꯈꯣꯏꯅ ꯌꯦꯡꯁꯤꯟꯕ ꯉꯝꯗꯕꯅ ꯃꯔꯝ ꯑꯣꯏꯔꯒ ꯑꯩꯈꯣꯏ ꯃꯗꯨꯗꯗꯤ ꯀꯥ ꯍꯦꯟꯅ ꯊꯥꯖꯗ꯭ꯔꯦ ꯑꯗ ꯃꯔꯨꯞꯇꯤ ꯌꯨꯝꯒꯤ ꯏꯪꯈꯣꯜꯗꯗꯤ ꯀꯔꯤꯝ ꯀꯔꯤ ꯃꯅꯥꯝ ꯃꯁꯤꯡ ꯁꯤꯡ ꯍꯧꯖꯤꯛ ꯍꯧꯖꯤꯛ ꯊꯥꯕꯤꯔꯤꯒꯦ
ꯃꯔꯨꯞ ꯌꯨꯝꯒꯤ ꯏꯪꯈꯣꯜꯗ ꯁꯨꯝ ꯈꯥꯃꯦꯟꯒꯨꯝꯕꯨꯝ ꯆꯥꯅꯕ ꯃꯇꯝ ꯃꯇꯝꯒꯤ ꯑꯣꯏꯕ ꯏꯃꯨꯡꯒꯤ ꯆꯥꯅꯕ ꯑꯣꯏꯅ ꯊꯥꯖꯩ ꯆꯥꯔꯄꯁꯨ ꯀꯥ ꯍꯦꯟꯕ ꯊꯥꯖꯗꯦ ꯁꯒꯣꯏ ꯈꯔ ꯈꯥꯃꯦꯟ ꯈꯔ ꯑꯗꯨꯒ ꯃꯅꯤꯡꯂꯣꯝꯗ ꯐꯗꯤꯒꯣꯝ ꯈꯔ ꯁꯥ ꯃꯔꯣꯏ ꯈꯔ ꯊꯥꯖꯒ ꯑꯗꯨꯒ ꯃꯔꯨꯞꯇ ꯑꯩ ꯈꯪꯖꯅꯤꯡꯕꯗꯤ ꯃꯔꯨꯞꯀꯤ ꯁꯤ ꯉꯥ ꯊꯥꯗꯕ ꯃꯅꯥ ꯃꯁꯤꯡ ꯊꯥꯕꯕꯁꯤ ꯀꯔꯤ ꯋꯥꯈꯜꯗꯒꯤ ꯍꯗꯣꯛꯄꯤꯔꯛꯀꯅꯣ ꯍꯥꯏꯕꯗꯣ ꯈꯪꯖꯅꯤꯡꯉꯤ
ꯁꯨꯃꯥꯏꯅ ꯇꯧꯋꯤ ꯃꯔꯨꯞ ꯍꯥꯏꯔꯤꯕꯁꯤꯡꯁꯤ ꯑꯣꯏ ꯍꯥꯏꯕꯗꯨꯗꯤ ꯗꯤ ꯄꯪꯂꯪꯂꯥꯏ ꯂꯥꯏꯕ ꯑꯣꯏꯕ ꯑꯗꯨꯕꯨ ꯊꯕꯛ ꯑꯣꯏꯅ ꯄꯥꯡꯊꯣꯛꯄꯗꯗꯤ ꯈꯔ ꯋꯥꯕꯅ ꯃꯔꯝ ꯑꯣꯏꯔꯒ ꯃꯅꯥ ꯃꯁꯤꯡꯁꯤ ꯇꯁꯦꯡꯅ ꯑꯩꯈꯣꯏꯅ ꯂꯥꯏꯔꯤꯛ ꯇꯝꯃꯛꯄꯗ
ꯎ
ꯑꯩꯈꯣꯏꯒꯤ ꯌꯥꯎꯔꯤꯕ ꯃꯍꯤꯛ ꯃꯇꯥꯏꯁꯤꯡꯁꯤ ꯄꯥꯝꯕꯤꯗ ꯀꯥꯟꯅꯕ ꯀꯥꯟꯅꯗꯕ ꯉꯥꯗꯨꯗ ꯀꯥꯟꯅꯕ ꯀꯥꯟꯅꯗꯕ ꯌꯥꯝ ꯂꯩꯈ꯭ꯔꯦ ꯑꯩꯈꯣꯏꯅ ꯑꯩꯅ ꯃꯔꯨꯞ ꯑꯩꯅ ꯌꯥꯝ ꯐꯜꯂꯤ ꯄꯣꯠ ꯆꯩꯩ ꯑꯩꯈꯣꯏꯒꯤ ꯐꯍꯜꯂꯤꯕꯁꯤ ꯀꯩꯅꯣꯗ ꯉꯥ ꯁꯤꯠꯇꯣꯛꯈ꯭ꯔ ꯃꯇꯨꯡꯗ ꯃꯗꯨꯒꯤ ꯄꯨꯈ꯭ꯔꯤꯒꯤ ꯃꯈꯥꯗ ꯂꯩꯍꯧꯕ ꯂꯩꯕꯥꯛꯁꯤꯡ ꯑꯁꯤ ꯑꯩꯈꯣꯏꯅ ꯑꯃꯨꯛ ꯑꯣꯠꯈꯥꯏꯔꯒ ꯂꯩꯔꯥꯏꯗ ꯊꯣꯡꯀꯠꯂꯤ ꯊꯣꯡꯀꯠꯂꯕ ꯃꯇꯨꯡꯗ ꯑꯃꯨꯛ ꯃꯗꯨꯒꯤ ꯃꯈꯥꯗ ꯂꯩꯍꯧꯔꯤꯕ ꯄꯨꯈ꯭ꯔꯤꯒꯤ ꯂꯩꯕꯥꯛꯁꯤꯡꯁꯤꯗ ꯑꯃꯨꯛ ꯉꯥꯁꯤꯡꯁꯤꯅ ꯂꯩꯕ ꯀꯩꯅꯣ ꯇꯧꯒꯗꯕ ꯃꯍꯤꯛ ꯃꯇꯥꯏ ꯌꯥꯎꯒꯗꯕ ꯍꯤꯗꯥꯛ ꯑꯐꯕ ꯆꯥꯏꯊꯣꯛꯏ ꯑꯗꯨꯒ ꯏꯁꯤꯡ ꯑꯔꯨꯕ ꯊꯥꯖꯤꯜꯂꯒ ꯃꯇꯝ ꯈꯔ ꯉꯥ ꯊꯥꯔꯗꯩ ꯃꯥꯡꯗ ꯏꯔꯨꯨ ꯊꯝꯃꯤ ꯑꯗꯨꯒ ꯉꯁꯥꯏꯒꯤ ꯀꯣꯛꯈꯠꯂꯛꯄ ꯂꯩꯕꯥꯛꯁꯤꯡꯗꯨꯅ ꯑꯃꯨꯛ ꯃꯗꯨꯗꯨꯗ ꯑꯃ ꯇꯧꯈꯥꯏꯔꯒ ꯑꯩꯈꯣꯏꯅ ꯃꯍꯧꯁꯥꯒꯤ ꯍꯥꯔ ꯈꯔ ꯍꯥꯞꯄꯒ ꯄꯣꯠ ꯆꯩꯩ ꯊꯥꯕꯅꯤ ꯁꯨꯃꯥꯏꯅ ꯁꯨꯝ ꯑꯩꯁꯤꯦ ꯉꯝꯅ ꯉꯝꯅꯕ ꯑꯗꯨꯝ ꯍꯤꯡꯖꯔꯤ ꯍꯥꯏꯇꯥꯔꯦ ꯃꯔꯨꯞ ꯑꯗꯣ ꯐꯔꯦ ꯃꯔꯨꯞꯀ ꯉꯁꯤꯁꯤꯒꯤ ꯃꯇꯥꯡꯗ ꯑꯩꯅ ꯉꯍꯥꯛꯇꯪ ꯋꯥꯔꯤ ꯋꯥꯇꯥꯏ ꯇꯧꯒꯦꯅ ꯃꯔꯨꯞꯇ ꯄ ꯐꯣꯟ ꯇꯧꯖꯔꯛꯄꯗ ꯃꯔꯨꯞꯅ ꯑꯁꯪꯕ ꯃꯇꯝ ꯀꯥꯏꯊꯣꯛꯄꯤꯗꯨꯅ ꯋꯥꯔꯤ ꯋꯥꯇꯥꯏꯁꯤ ꯍꯔꯥꯎ ꯍꯔꯥꯎ ꯁꯥꯕꯤꯕꯒꯤꯗꯃꯛꯇ ꯌꯥꯝ ꯊꯥꯒꯠꯆꯔꯤ ꯃꯇꯨꯡ ꯇꯥꯔꯛꯄꯗꯁꯨ ꯃꯔꯨꯞꯀ ꯑꯗꯨꯝ ꯋꯥꯔꯤ ꯋꯥꯇꯥꯏ ꯇꯧꯁꯤ ꯍꯥꯏꯗꯨꯅ ꯃꯔꯨꯞꯇ ꯑꯩꯅ
ꯐꯒꯅꯤꯃ